ꯍꯜꯂꯣ
ꯄꯥ ꯇꯥꯔꯖꯦ
ꯌꯥꯔꯦ ꯌꯥꯔꯦ
ꯑꯃꯨꯛ ꯍꯧꯖꯤꯛ ꯖꯣꯏꯅꯤꯡ ꯇꯧꯔꯒ ꯑꯃꯨꯛ ꯀꯨꯏꯅ ꯂꯩꯕꯤꯗꯣ
ꯍꯣꯏ ꯍꯣꯏ ꯇꯧꯒ꯭ꯔꯦ ꯃꯔꯛ ꯃꯔꯛ ꯀꯩ ꯍꯤꯟꯖꯥꯡ ꯆꯥꯔꯒꯦ
ꯑꯩ ꯉꯁꯥꯏ ꯑꯌꯨꯛꯇꯤ ꯑꯩ ꯍꯣꯁꯇꯦꯜꯗ ꯑꯗꯨꯝ ꯃꯩ ꯏꯁꯥꯒ ꯅꯨꯡꯉꯥꯏꯇꯕꯩ ꯑꯗꯨꯝ ꯂꯧꯕ ꯆꯠꯇ꯭ꯔꯦꯕ
ꯑꯣ ꯅꯪ ꯅꯨꯡꯗꯥꯡ ꯋꯥꯏꯔꯝ ꯀꯨꯏꯗ꯭ꯔꯤꯕꯣ ꯌꯨꯝ ꯂꯥꯛꯄ
ꯎꯝ ꯀꯨꯏꯗ꯭ꯔꯤꯕ ꯑꯗꯨꯒꯤ ꯀꯩꯗꯕꯨꯗꯤ ꯆꯥꯛꯂꯥꯝꯃꯦꯅ ꯀꯩꯅꯣ ꯍꯥꯏꯗꯤ ꯐ꯭ꯔꯥꯏꯗ ꯔꯥ꯭ꯏꯁꯂ ꯀꯩꯅꯣ ꯈꯣꯏ ꯆꯦꯅ ꯆꯥꯒꯤꯖꯦꯅ ꯆꯥꯔꯛꯑꯦꯕ
ꯑꯥ
ꯑꯗꯨ ꯆꯥꯔꯦ ꯑꯗꯣ ꯎꯝ ꯑꯌꯨꯛꯀꯤ ꯉꯁꯤ ꯆꯥꯛ ꯆꯥꯗꯦ ꯍꯥꯏꯗꯤ ꯑꯆꯥꯄꯣꯠ ꯑꯆꯣꯏꯄ ꯆꯥꯔꯖꯨ ꯆꯥꯛꯑꯣꯏꯅ ꯆꯥ ꯗꯔꯤ
ꯑꯗꯨ ꯅꯥꯕꯅꯤꯅ ꯀꯩꯁꯨ ꯑꯍꯥꯎꯕꯗꯤ ꯆꯥꯗꯧ ꯃꯥꯟꯗ꯭ꯔꯦꯕ
ꯎꯝ ꯈꯣ ꯑꯩ ꯀꯥꯡꯁꯣꯏ ꯊꯣꯡꯉꯣꯗꯤ ꯍꯥꯏꯔꯝꯕꯅꯤ ꯑꯆꯝꯕꯗ ꯆꯥꯅꯤꯡꯕ
ꯀꯩ ꯍꯣ ꯍꯣꯏ ꯑꯁ ꯀꯥꯏ ꯌꯦꯟ ꯊꯣꯡꯕ ꯄꯨꯔꯛ ꯑꯖꯨ ꯆꯥꯅꯤꯡꯗꯕꯅꯤ ꯅꯥꯕꯨ ꯅꯥꯔꯗꯤ
ꯎꯝ ꯑꯗꯨꯒ ꯏꯁꯥꯅ ꯐꯔꯀꯥꯟꯗ ꯃꯤꯁ ꯇꯧꯔꯛꯄ
ꯑ ꯑꯉꯥꯡ ꯑꯣꯏꯔꯤꯉꯩꯗꯗꯤ ꯅꯥꯕꯒꯥꯏꯖꯦ ꯌꯥꯝ ꯅꯨꯡꯉꯥꯏꯕ ꯃꯥꯟꯗ꯭ꯔꯣ ꯍꯥꯏꯗꯤ ꯁ꯭ꯀꯨꯜꯒ ꯆꯠꯅꯤꯡꯗꯕꯩ ꯈꯣꯠꯄꯩ ꯅꯥꯅꯤꯡꯉꯒ ꯑꯗꯨꯝ ꯂꯩꯕꯗꯣ ꯑꯗꯣ ꯍꯧꯖꯤꯛꯇꯤ ꯑꯁ ꯅꯥꯗꯅꯕ ꯍꯣꯠꯅꯕꯗ ꯑꯗꯨꯅꯦ
ꯑꯗꯨꯅꯦ ꯑꯩꯖꯤꯅ ꯋꯦꯗꯔ ꯆ꯭ꯦꯟꯖꯀꯨꯝꯕ ꯇꯧꯔꯛꯄꯖꯦ ꯍꯥꯏꯗꯤ ꯃꯄꯥꯟ ꯊꯣꯛ ꯊꯣꯛꯇꯕꯤꯗ ꯑꯩ ꯑꯗꯨꯝ ꯌꯨꯝꯃꯅꯨꯡꯗ ꯂꯩꯔꯁꯨꯅꯦ ꯋꯦꯗꯔ ꯆꯦ꯭ꯟꯖꯄꯨ ꯇꯧꯔꯕ ꯑꯗꯨꯝ ꯅꯍꯧꯔꯅꯤ ꯑꯗꯨꯝ ꯑꯩꯁꯦ ꯅꯥꯒꯟꯕꯗꯤ ꯑꯣꯏꯗꯦꯕ ꯅꯥꯒꯟꯕ ꯍꯥꯏꯗꯤ ꯑꯇꯣꯞꯄ ꯂꯩꯥꯏꯅꯥ ꯌꯥꯝ ꯅꯥꯒꯟꯕꯗꯣ ꯑꯗꯨꯗꯤ ꯑꯣꯏꯗꯕꯤꯗ ꯐꯦꯕꯔ ꯇꯧꯎꯕ ꯑꯗꯒꯤ ꯈꯪꯗꯦ ꯑꯗꯨꯝ ꯎꯝ ꯅꯥꯇꯣꯟ ꯅꯨꯡꯉꯥꯏꯇꯕꯤ ꯈꯅꯥꯎ ꯅꯨꯡꯉꯥꯏꯇꯕꯤꯖꯦ ꯍꯧꯖꯤꯛ ꯗꯨꯝ ꯅꯣꯛ ꯅꯣꯡꯆꯨꯕ ꯇꯟꯖꯥ ꯋꯥꯝ ꯈꯠꯂꯦꯗꯅ
ꯃꯥꯅꯦ
ꯑꯗꯨꯒꯤ ꯋꯦꯗꯔ ꯆꯦꯟꯖ ꯇꯧꯔꯛꯄꯒꯤ
ꯁꯨꯛꯅꯥ ꯅꯥꯗꯦ ꯍꯥꯏꯕ ꯃꯤ ꯑꯗꯨ ꯑꯗꯨ ꯑꯗꯨꯝ ꯅꯥꯕꯅꯦ
ꯎꯝ
ꯑꯩꯖꯨ ꯍꯟꯗꯛꯀꯤ ꯍꯟꯗꯛꯀꯤ ꯅꯅꯥꯗ꯭ꯔꯤꯕ ꯑꯁ ꯑꯗꯨ ꯍꯥꯏ ꯄꯣꯠꯇꯦ ꯑꯃꯨꯛ ꯅꯥꯔꯛꯀꯅꯤ ꯍꯪꯍꯪꯍꯪ ꯅꯥꯗꯦ ꯀꯥꯏ ꯑꯐꯥꯎ ꯁꯥ ꯁꯥꯏ ꯌꯥꯄꯣꯠꯇꯦ ꯒꯣ ꯅꯥꯕꯖꯦ ꯈꯪꯕ꯭ꯔꯥ ꯎꯝ ꯕꯦꯔꯥ ꯌꯥꯝ ꯀꯥꯕ ꯍꯥꯏꯕ
ꯑꯦ ꯑꯩ ꯅꯥꯒ꯭ꯔꯦ ꯍꯟꯗꯛꯀꯤ
ꯑꯩꯖꯨ ꯅꯥꯕꯗꯤ ꯍꯟꯇꯛ ꯀꯩ ꯍꯥꯏꯗꯣꯏꯅꯣ ꯑꯩꯅ ꯑꯃꯨꯛ ꯀꯩꯒꯤꯗ ꯀꯩꯒꯤꯗ ꯅꯥꯈꯤꯕꯗꯨꯕꯨ ꯑꯣ ꯀꯩꯗ ꯌꯥꯎꯁꯪ ꯃꯌꯥꯒꯤꯗꯣ ꯑꯗꯨꯒꯤꯗꯤ ꯑꯗꯨꯁꯨ ꯗ ꯆꯦꯟꯖ ꯇꯧꯔꯛꯄ ꯃꯇꯥꯡꯅꯤꯗꯅ ꯀꯂꯦꯟ ꯑ ꯅꯤꯡꯊꯝꯊꯥꯒ
ꯍꯣꯏ
ꯑꯗꯒꯤꯗ ꯑꯃꯨꯛ ꯅꯥꯈ꯭ꯔꯦ ꯍꯧꯖꯤꯛꯃꯨꯛ ꯅꯣꯡ ꯆꯨꯕ ꯇꯟꯖꯥ ꯑꯗꯨꯝ ꯅꯥꯔꯦ ꯑꯗꯨꯗꯒꯤ ꯑꯩꯅ ꯅꯥꯔꯒ ꯇꯟꯖꯥꯥꯁꯦ ꯑꯗꯨꯝ ꯈꯪꯖꯩꯕ ꯏꯁꯥꯅ ꯍꯟꯗꯛꯀꯤ ꯑꯃꯨꯛ ꯁꯝꯃꯔꯗꯒꯤ ꯑꯃꯨꯛ ꯋꯤꯟꯇꯔ ꯆꯦꯟꯁ ꯇꯧꯕ ꯀꯥꯟꯗꯣ ꯑꯗ ꯃꯨꯛꯅꯥ ꯗ
ꯈꯔ ꯀꯩꯅꯣ ꯄ꯭ꯔꯤꯀꯣꯁꯟ ꯂꯧꯍꯧꯔꯣ
ꯎꯝ ꯑꯗꯨꯗ ꯑꯃꯨꯛ ꯀꯣꯔꯣꯅꯥ ꯃꯅꯨꯡꯗ ꯅꯥꯕꯁꯦ ꯑꯗꯨꯝ ꯌꯨꯝ ꯃꯄꯥꯟ ꯁꯨꯊꯣꯛ ꯊꯣꯛꯇꯕꯤꯗ ꯑꯗꯨꯝ ꯂꯩꯕ ꯑꯩꯁꯦ ꯑꯗꯨꯝ ꯅꯥꯏꯌꯦꯕꯀꯣ ꯀꯣꯔꯣꯅꯥ ꯃꯅꯨꯡꯁꯦ ꯑꯁ ꯃꯤꯅꯒ ꯃꯥꯂꯝ ꯗꯣꯏꯁꯦ ꯀꯣꯔꯣꯅꯥ ꯅꯠꯇꯕ ꯑꯩꯗꯤ ꯁꯨꯃꯥꯏꯅ ꯑꯗꯨꯝ ꯆꯦꯟꯖ ꯂꯥꯛꯄꯒꯤ ꯍꯣ ꯇ꯭ꯔꯥꯏꯦꯟ ꯂꯥꯛꯄꯒꯤ ꯑꯗꯨꯝ ꯊꯨꯡ ꯂꯣꯛ ꯀꯩ ꯊꯨꯡꯕ ꯀꯩ ꯇꯧꯕꯗꯣ ꯃꯤꯅꯗꯤ ꯑ ꯑꯃꯨꯛꯃꯨꯛ ꯆꯤꯡꯅꯕꯗꯣ
ꯍꯣꯏ ꯍꯣꯏ ꯀꯣꯔꯣꯅꯥ ꯅꯥꯔꯝꯃꯅꯤ ꯀꯥꯏꯅ
ꯑꯗꯨꯒ ꯐꯔꯁꯨ ꯑꯗꯨꯝ ꯅꯨꯃꯤꯠ ꯅꯤꯅꯤ ꯍꯨꯝꯅꯤꯗ ꯑꯗꯨꯝ ꯐꯩꯕ ꯑꯩꯗꯣ ꯌꯥꯝ ꯀꯨꯏꯅ ꯁꯥ ꯎꯝ ꯀꯨꯏꯅ ꯁꯥꯡꯅꯅꯗꯤ ꯂꯩꯇꯕꯤꯗ ꯑꯁ ꯑꯩꯁꯦ ꯑꯩꯩꯅ ꯈꯜꯕ ꯑꯩꯁꯦ ꯁꯣꯏꯕ ꯃꯥꯂꯦ ꯁꯣꯏꯕ ꯃꯥꯜꯂꯦ ꯍꯥꯏꯗꯤ ꯑꯃ ꯑꯉꯥꯡꯀꯥꯟꯗꯒꯤ ꯅꯥꯕꯁꯦ ꯑꯗꯨꯝ ꯍꯤꯗꯥꯛ ꯒꯨꯂꯤꯅ ꯑꯗꯨꯝ ꯐꯔꯛꯄꯗꯣ ꯏꯁꯥꯒꯤ ꯍꯥꯏꯗꯤ ꯏꯃ꯭ꯌꯨꯟꯅ ꯍꯥꯏꯕꯗꯤ ꯀꯩꯗꯧꯔꯒ ꯈꯣꯠꯂꯒ ꯐꯕ ꯁꯨꯡꯑꯣꯏ ꯑꯣꯏꯗꯦꯕ ꯑꯗꯨ ꯈꯪꯗꯦ ꯍꯤꯗꯥꯛ ꯆꯥꯔꯒ ꯑꯗꯨꯝ ꯐꯔꯛꯄꯒꯤ ꯍꯤꯗꯥꯛ ꯆꯥꯍꯧꯗ꯭ꯔꯗꯤ ꯍꯤꯗꯥꯛ ꯆꯥꯗ꯭ꯔꯗꯤ ꯑꯗꯨꯝ ꯀꯨꯏꯅ ꯅꯥꯔꯦ
ꯃꯥ ꯍꯤꯗꯥꯛꯁꯤꯁꯨ ꯍꯤꯗꯥꯛꯁꯦ ꯑꯃꯨꯛ ꯆꯥꯔꯨꯁꯨꯅꯦ ꯕꯦꯔꯥ ꯀꯥꯏ ꯍꯤꯗꯥꯛ ꯌꯥꯝ ꯆꯥꯃꯜꯂꯒꯁꯨ ꯍꯦꯕꯤꯠ ꯑꯣꯏꯒꯤ ꯍꯥꯏꯕ
ꯑꯗꯨꯅꯦ ꯑꯗꯨꯒ ꯑꯩꯒꯤ ꯈ꯭ꯋꯥꯏ ꯐꯕꯅ ꯁꯨꯝ ꯄꯦꯔꯦꯠꯀꯨꯝꯕ ꯇꯧꯕ ꯀꯥꯟꯗ ꯀ꯭ꯔꯦꯝ ꯇꯧꯗꯅꯕ ꯒꯨꯂꯤ ꯆꯥꯕꯗꯣ ꯑꯗ꯭ꯔꯝꯃꯨꯛ ꯆ ꯆꯥꯗ꯭ꯔꯦ ꯑꯩꯗꯤ
ꯑꯣꯁ ꯐꯩꯌꯦꯅ ꯑꯗꯨ ꯉꯝꯃꯤꯗꯣ ꯑꯩ ꯉꯝꯃꯝꯗꯦꯕꯀꯣ ꯑꯩꯁꯨ ꯍꯧꯖꯤꯛ ꯀꯟꯅ ꯇꯝꯃꯤꯅꯦ ꯑꯁ ꯑꯗꯨ ꯆꯥꯗ꯭ꯔꯤꯈꯩ ꯍꯦꯛꯇ ꯇꯨ ꯗꯦꯖ ꯊ꯭ꯔꯤ ꯗꯦꯖꯀ ꯅꯥꯕꯤ ꯑꯗꯣ ꯍꯧꯖꯤꯛ ꯇꯤ ꯑꯃꯨꯛ ꯆꯥꯗꯕꯤ ꯑꯃꯨꯛ ꯇꯝꯃꯦꯕꯀꯣ
ꯑꯩꯗꯤ ꯅꯥꯁꯨ ꯅꯥꯒꯟꯗꯦꯕꯀꯣ ꯃꯁꯥꯒꯤ ꯑꯗꯣ ꯑꯁ ꯅꯥꯗꯦ ꯍꯥꯏꯕꯁꯤ ꯅꯥꯗꯦ ꯍꯥꯏꯕꯁꯦ ꯑꯩ ꯍꯥꯏꯌꯥꯄꯣꯟꯇꯦ ꯑꯉꯥꯡ ꯑꯃ ꯑꯩ ꯑꯩꯗꯤ ꯅꯥ ꯗꯤ ꯑꯩꯗꯤ ꯅꯥꯗꯦ ꯑꯗꯨ ꯁꯨꯝ ꯏꯃꯥꯟꯕꯤꯒꯤ ꯋꯥꯔꯤꯁꯅꯕꯗꯁꯨ ꯍꯥꯏꯔꯒ ꯃꯊꯪꯒꯤ ꯅꯦꯛꯁ ꯃꯟꯠꯀꯤꯗ ꯑꯩꯁꯦ ꯑꯁ ꯅꯥꯕ ꯄꯣꯛꯁꯦ ꯂꯣꯏꯔꯦ ꯅꯥ
ꯑꯗꯨꯃꯥꯏꯅ ꯍꯥꯏ ꯑꯗꯨꯃꯥꯏꯅ ꯍꯥꯏꯕꯁꯤ ꯍꯦꯛꯇ ꯌꯥꯗꯦ ꯍꯥꯏꯕ
ꯑꯗꯨꯃꯥꯏꯅ ꯑꯗꯨ ꯑꯩꯁꯦ ꯍꯥꯏꯖꯗ꯭ꯔꯕꯅꯦ ꯑꯗꯨꯗꯩꯒꯤ
ꯍꯝ
ꯑꯁ ꯃꯔꯛ ꯃꯔꯛꯇ ꯅꯥꯏ ꯍꯥꯏꯔ ꯂꯣꯏꯁꯟꯕꯗꯣ
ꯑꯥ ꯑꯦꯟ ꯁꯤꯁꯤ ꯌꯥꯎꯕꯗꯨ ꯅꯨꯡꯉꯥꯏꯕ꯭ꯔꯥ
ꯍꯥꯥ
ꯑꯦꯟ ꯁꯤ ꯁꯤ ꯌꯥꯎꯕꯗ
ꯑꯦꯟ ꯁꯤ ꯁꯤ ꯌꯥꯎꯕꯁꯦ ꯍꯣꯏ ꯐꯤꯖꯤꯀꯦꯜꯒꯤ ꯑꯣꯏꯕꯅꯤꯅ ꯑꯃꯨꯛ ꯍꯥꯏꯗꯤ ꯂꯝꯖꯦꯟꯒꯨꯝꯕ ꯆꯦꯟꯕ ꯑꯣꯏꯔ ꯑꯃ ꯇꯧꯔꯤꯉꯩꯗꯗꯤ ꯋꯥꯏꯌꯦꯕꯀꯣ
ꯑꯗꯨ ꯅꯁꯥꯗꯤ ꯌꯥꯝꯉꯝꯅꯤ
ꯎꯝ ꯌꯥꯡꯉꯦ ꯑꯗꯨ
ꯍꯥꯏꯗꯤ ꯌꯥꯡꯕ ꯍꯥꯏꯗꯤ ꯌꯥꯡꯕ ꯍꯥꯏꯗꯤ ꯂꯩꯗꯅꯥ ꯀꯣ ꯏꯁꯥ ꯐꯤꯠ ꯑꯣꯏꯔꯒ ꯀꯩ ꯍꯥꯏꯅꯤ ꯈꯤꯡꯈꯤꯡ ꯂꯥꯎꯕꯗꯣ
ꯍꯣꯏ ꯍꯥꯏꯗꯤ ꯇꯧꯕꯗ ꯑꯃ ꯂꯨꯝꯗꯤ ꯂꯨꯝꯗꯦ ꯅꯣꯏꯖ ꯇꯥꯔꯁꯨ
ꯍꯣꯏ ꯑꯗꯨꯅꯦ ꯍꯥꯏꯁꯦ ꯑꯩꯈꯣꯏꯗꯤ ꯀꯥꯏ ꯃꯤꯅꯗ ꯌꯦꯡꯕꯗ ꯄꯠꯄ ꯑꯗꯨꯝ ꯃꯥꯜꯂꯦ ꯂꯩ ꯑꯩꯗꯤ ꯑꯗꯨꯒꯨꯝꯕ ꯈꯤꯡꯈꯤꯡ ꯂꯥꯎꯕꯗꯣ ꯊꯕꯛ ꯀꯩꯀꯥꯗꯣ ꯈꯔ ꯇꯧꯔꯗꯤ ꯐꯒꯗꯕꯀꯣ ꯑꯗꯨꯅ ꯅꯣꯏꯕ ꯄꯥꯕꯩ ꯋꯥꯔꯤ ꯅꯠꯇꯕ ꯍꯥꯏꯗꯤ ꯏꯁꯥ ꯈꯤꯡꯈꯤꯡ ꯂꯥꯎꯕꯗꯣ ꯑꯦꯟ ꯁꯤ ꯁꯤ ꯌꯥꯎꯔ ꯇꯧꯔꯝꯗꯧ ꯃꯥꯜꯂꯦꯕ ꯑꯗꯨꯃꯥꯏꯅ
ꯑꯗꯨꯝ ꯈꯤꯡꯈꯤꯡ ꯂꯥꯎꯋꯦ ꯑꯗꯨꯝ ꯍꯥꯏꯗꯤ ꯂꯝꯖꯦꯟ ꯑꯗꯣ ꯑꯩꯒꯤ ꯌꯥꯝ ꯋꯥꯕ ꯍꯥꯏꯗꯤ ꯂꯝꯖꯦꯟ ꯆꯦꯟꯕꯁꯦ ꯑꯩꯗꯤ ꯃꯁꯥꯒꯤꯁꯨ ꯉꯝꯗꯦꯕꯀꯣ ꯉꯝꯗꯦ ꯍꯥꯏꯖꯦ ꯆꯦꯟꯕꯨꯗꯤ ꯆꯦꯜꯦ ꯑꯗꯨꯝ ꯃꯌꯥꯝ ꯆꯥꯡ ꯃꯥꯟꯅꯗꯤ ꯆꯦꯜꯂꯦ ꯑꯗꯨꯒ ꯍꯦꯛ ꯂꯣꯏꯔꯛꯄꯁꯤꯗ ꯉꯥꯏꯍꯥꯛꯇꯪꯒ ꯂꯦꯞꯄꯒ ꯄꯣꯊꯥꯍꯧꯗ꯭ꯔꯕ
ꯍꯣꯏ ꯍꯣꯏ
ꯀꯣꯛꯆꯦ ꯉꯥꯎꯈꯠꯂꯛꯑꯅꯤ ꯑꯗꯒꯤ ꯑꯃ ꯋꯥꯟꯗꯔꯝꯗꯥꯏꯒꯤ ꯑꯃ ꯋꯥꯟꯗꯤ ꯋꯥꯟꯗꯗ꯭ꯔꯤꯔꯤꯕꯕꯀꯣ ꯑꯗꯣ ꯋꯥꯟꯗꯔꯝꯗꯥꯏꯒꯤ ꯑꯃ ꯅꯥꯀꯟ ꯃꯤꯠꯀꯤ ꯅꯥꯀꯟ ꯅꯥꯀꯟ ꯑꯥꯏ ꯁꯥꯏꯠꯁꯦ ꯁꯤꯁꯦ ꯂꯣꯏ ꯃꯝꯁꯤꯜꯂꯛꯑꯒ ꯑꯁ ꯀꯣꯛꯁꯦ ꯕꯪ ꯕꯪ ꯕꯪ ꯂꯥꯎꯔꯛꯑꯅꯤ ꯑꯗꯨꯒ ꯑꯩꯒꯤꯅ ꯃꯨ ꯃꯤ ꯃꯤꯅꯤꯠ ꯑꯃꯒꯗꯤ ꯐꯥꯔꯦ ꯑꯗꯨ ꯁꯦꯀꯦꯟ ꯑꯃꯅꯤ ꯍꯥꯏꯐꯦꯠ ꯐꯝꯗꯕꯀꯣ ꯑꯗꯨꯒ ꯖꯔ ꯂꯥꯎꯅ ꯔꯤꯒꯦꯟ ꯇꯧꯔꯦ ꯑꯗꯨꯝ ꯐꯔꯦ
ꯑꯁ ꯐꯩꯌꯦ ꯑꯗꯨꯗꯤ ꯉꯥꯏꯍꯥꯛ ꯄꯣꯊꯥꯒꯦ ꯍꯥꯏꯕꯅꯦꯕ ꯅꯠꯇ꯭ꯔꯥ ꯋꯥꯔꯁꯨ
ꯍ ꯍꯥ ꯍꯥ ꯑꯩ ꯑꯗꯨꯝ ꯇꯧꯖꯒꯦ ꯑꯗꯨꯝ ꯃꯣꯏ ꯇꯧꯍꯜꯂꯣ ꯇꯧꯖꯒꯦ ꯑꯗꯨꯝ ꯄꯣꯊꯥꯕ ꯃꯇꯝꯗꯣ ꯍꯣꯏ ꯍꯣꯏ ꯍꯣꯏ
ꯐꯩꯌꯦ ꯐꯩꯌꯦ ꯑꯗꯨ ꯉꯝꯃꯤꯗꯨꯁꯨ ꯃꯤ ꯃꯤꯁꯦ ꯂꯩꯌꯦ ꯌꯥꯝꯅ ꯃꯁꯥꯒꯁꯦ ꯈꯤꯡꯈꯤꯡ ꯂꯥꯎꯔꯒ ꯅꯣꯏꯇꯛꯀ ꯇꯧꯔꯒ ꯄꯨꯛ ꯄꯨꯛꯀ ꯋꯥꯟꯊꯒꯟꯕ ꯃꯤꯁꯨ ꯃꯌꯥꯝ ꯂꯩꯀꯣ ꯍꯥꯏꯗꯤ ꯌꯥꯝ ꯅꯥꯒꯟꯕꯗꯣ
ꯂꯩꯌꯦ ꯃꯣꯏ ꯑꯗꯨꯗꯣ ꯑꯗꯨꯅ ꯑꯃꯨꯛ ꯑꯩꯁꯦ ꯅꯣꯏꯅꯁꯨ ꯑꯗꯨꯕꯨꯗꯤ ꯑꯣꯏꯗꯣꯏꯕ ꯑꯩꯁꯦ ꯃꯁꯜ ꯌꯥꯝ ꯇꯥꯁꯟꯕꯗꯨꯣ ꯑꯣꯏꯕꯀꯣ ꯑꯗꯨꯒꯤꯁꯨꯨ ꯃꯁꯥꯜ ꯇꯥ ꯑꯁꯦꯡꯕꯩꯁꯨ ꯀꯪꯗꯕ ꯉꯝꯗꯕ ꯑꯗꯨꯒ ꯕꯦꯔꯦ ꯕꯦꯔꯦ
ꯅꯣꯎ ꯌꯥꯗ꯭ꯔꯦ
ꯍꯨ ꯍꯨ ꯆꯦ ꯌꯦꯡꯕꯗ ꯑꯗꯨꯝ ꯕꯔꯥꯕꯔꯥ ꯄꯠꯄꯤ ꯃꯜꯂꯦ ꯍꯦꯍꯦ
ꯃꯥꯟꯕꯅꯦ ꯍꯥꯏꯕ ꯑꯩꯅ ꯅꯣꯏꯅꯤꯡꯕꯁꯤꯗꯤ ꯅꯣꯏꯅꯤꯡꯕꯁꯤꯗꯤ ꯁꯨꯡꯅꯣꯏꯗꯤ ꯅꯣꯢꯌꯨ ꯌꯥꯗꯕ
ꯑꯗꯨ ꯏꯃꯥꯟꯅꯕꯤ ꯆꯦ ꯆꯥꯒꯟꯕ꯭ꯔꯥ ꯅꯠꯇ꯭ꯔꯒ ꯆꯥꯒꯟꯗꯕ꯭ꯔꯥ
ꯑꯁ ꯈꯨꯆꯥ ꯑꯝꯅꯤꯍꯦ ꯑꯩꯅ ꯑꯩ ꯑꯩ ꯍꯥꯟꯅꯕꯨꯗꯤ ꯌꯥꯝ ꯆꯥꯔꯝꯗꯦꯕꯀꯣ ꯑꯩ ꯆꯥꯛ ꯆꯥꯔꯁꯨ ꯀꯩꯅꯣ ꯂꯥꯏꯒꯤ ꯊꯥꯗꯣꯛꯄ ꯑꯗꯨꯃꯥꯏꯅ ꯆꯥꯔꯝꯃꯦ ꯃꯌꯥꯝꯅ ꯑꯗꯣ ꯁꯨꯝ ꯀꯩꯅꯣ ꯅꯣꯏꯔꯛꯇꯕꯗꯨꯗꯅꯦ ꯑꯁ ꯃꯁꯤꯗꯤ ꯆꯥꯛꯁꯦ ꯑꯃꯨꯛ ꯕꯣꯔꯥ ꯕꯣꯔꯥ ꯆꯥꯏ ꯌꯦꯡꯕꯅꯦ ꯑꯗꯨꯁꯨ ꯅꯣꯏꯗꯦ
ꯆꯥꯒꯗꯕ ꯑꯗꯣ ꯀꯃꯥꯏꯅ ꯇꯧꯔꯤꯅꯣ ꯈꯪꯗꯦ ꯑꯩꯈꯣꯏ ꯏꯃꯥꯟꯅꯕꯤ ꯑꯃ ꯂꯩꯌꯦꯕꯀꯣ ꯁꯨꯝ ꯑꯩꯅ ꯊꯦꯡꯅꯔꯛꯄꯗ ꯃꯌꯥꯡ ꯅꯦꯀꯣ ꯑꯁ ꯆꯦ ꯍꯣꯏꯗꯨ ꯗꯩ ꯑꯥ ꯂꯩꯍꯧꯔꯦ ꯀꯪꯉꯦꯕ ꯌꯥꯝ ꯊꯤꯅ ꯑꯗꯨꯒ ꯋꯥꯡꯗꯤ ꯌꯥꯝ ꯋꯥꯡꯕ ꯆꯥꯛꯁꯨꯅꯦ ꯕꯣꯔꯥ ꯕꯣꯔꯥ ꯆꯥꯏ ꯑꯩꯉꯣꯟꯗꯒꯤ ꯍꯦꯟꯅ ꯍꯥ
ꯑꯗꯨꯅꯦ ꯆꯥꯒꯟꯕꯤ ꯌꯥꯡꯒꯟꯕꯤ
ꯑꯍ ꯋꯥꯏꯔꯨꯗꯣꯏꯅꯤ ꯅꯣꯏꯕ꯭ꯔꯥ ꯁꯨꯡꯅꯣꯏ ꯅꯣꯏꯗꯦ ꯍꯣꯁꯇꯦꯜꯗꯒ ꯂꯩꯃꯤꯟꯅꯔꯛꯄ ꯀꯥꯟꯗ ꯃꯥ ꯈꯥꯡ ꯇꯣꯠꯂ ꯇꯣꯠ ꯈꯥꯡ ꯇꯣꯠꯂꯒ ꯆꯥꯕ ꯀꯥꯡꯕꯨꯨꯗꯣ ꯑꯗꯨꯗꯣ ꯑꯣꯏ ꯑꯗꯣ ꯆꯥꯛ ꯀꯥꯖꯦ ꯄꯨꯈꯝ ꯄꯨꯈꯝꯗꯒ ꯃꯣꯏ ꯂꯧꯔꯤꯁꯦ
ꯎ ꯍꯨꯝ ꯍꯨꯝ
ꯁꯨꯡꯅꯣꯏ ꯅꯣꯏꯗ ꯀꯃꯥꯏ ꯀꯥꯏ ꯑꯩꯒꯅꯦ ꯀꯥꯏ ꯊꯝꯃꯤꯅꯣ ꯖꯤꯅꯦ ꯃꯣꯏꯖꯦ ꯍꯥꯏꯗꯤ ꯑꯩꯈꯣꯏꯅ ꯆꯥꯛ ꯆꯥꯞ ꯆꯞ ꯃꯥꯟꯅꯕ ꯆꯥꯛꯇꯣ ꯆꯥ ꯇꯥꯔꯁꯨ ꯑꯩꯈꯣꯏꯁꯤꯅ ꯃꯆꯤ ꯑꯣꯏꯒꯟꯕꯒꯤ ꯇꯥꯏꯞꯇ ꯄꯪꯅꯣꯏꯗ ꯅꯣꯏꯌꯦꯕ ꯅꯣꯏꯖꯤꯅ ꯃꯆꯤ ꯁꯨꯡꯑꯣꯏ ꯑꯣꯏꯗ꯭ꯔꯕꯣ ꯍꯣꯏ ꯑꯦ ꯑꯗꯨꯗꯒꯤ ꯏ ꯆꯥꯎꯕꯒꯁꯨ ꯍꯥꯏꯅꯩꯅ
ꯃꯥꯅꯦ
ꯀꯃꯥꯏ ꯑꯣꯏꯕ꯭ꯔꯥ ꯈꯪꯗꯦ
ꯈꯪꯗꯦ ꯑꯩꯈꯣꯏꯁꯤꯅ ꯈꯔ ꯝꯤ ꯇꯕꯣꯂꯤꯖꯝ ꯈꯔ ꯊꯨ ꯕꯩꯔ ꯀꯩꯅꯣ ꯍꯦꯛ ꯆꯥꯁꯤꯟꯕꯒ ꯇꯨꯝꯕ꯭ꯔ ꯈꯪꯗꯦ ꯍꯥꯏꯕ
ꯑꯣꯏꯔꯝꯃꯅꯤ ꯍꯦ ꯍꯦ ꯑꯃꯗꯤ
ꯅꯪ ꯁꯨꯡꯅꯣꯏ ꯅꯣꯏ ꯌꯥ ꯑꯩꯅ ꯄꯥꯔꯛꯏꯁꯦ ꯀꯨꯏꯔꯦ ꯀꯩꯔꯣ ꯑ ꯑꯩꯅ ꯍꯦꯛ ꯈꯪꯉ ꯄꯗꯩ ꯏꯁꯥꯖꯤ ꯁꯨꯃꯥꯏꯅ ꯑꯗꯨꯝ ꯂꯩꯔꯝꯃꯦ ꯑꯗꯨꯝ ꯁꯨꯡꯅꯣꯏ ꯅꯣꯏꯗꯦ ꯑꯩ
ꯈꯪꯉꯛꯄꯗꯩ ꯀꯪꯗ꯭ꯔꯤ
ꯍꯥꯏꯗꯤ ꯂꯩꯗꯅꯀꯣ ꯑ ꯍꯥꯏꯗꯤ ꯀꯩꯅꯣ ꯀ꯭ꯂꯥꯁ ꯅꯥꯏꯟ ꯇꯦꯟꯗ ꯁꯨꯃꯥꯏꯅ ꯅꯣꯏꯔꯝꯃꯒ ꯁꯨꯃꯥꯏꯅ ꯍꯟꯊꯒꯤꯕꯅꯤ ꯀꯥꯏꯅ ꯑꯗꯨꯒꯨꯝꯕ ꯑꯝꯇ ꯂꯩꯇꯦꯕ ꯗꯨꯝ ꯊꯥꯏꯅꯗꯒꯤ ꯁꯨꯃꯥꯏꯅ ꯑꯗꯨꯝ ꯄꯥꯔ ꯄꯥꯔ ꯄꯥꯔ ꯑꯗꯨꯝ ꯂꯥꯛꯑꯦ ꯑꯗꯨꯅꯦ ꯁꯛ ꯁꯦ ꯁꯨꯡꯍꯣꯡ ꯍꯣꯡꯗꯦꯕ
ꯑꯩꯁꯦ ꯁꯛ ꯁꯨꯍꯣꯡ ꯍꯣꯡꯗꯦ ꯑꯗꯨꯝ ꯅꯣꯏꯔꯕꯒꯤ ꯑꯗꯨꯒ ꯑꯩꯒꯤꯅ ꯑꯃꯨꯛ ꯀ꯭ꯂꯥꯁ ꯇꯦꯟ ꯑ ꯑꯔ ꯕꯣꯔꯗꯤꯡ ꯂꯩꯕꯖꯦ ꯁꯤꯗ ꯑꯃꯨꯛ ꯈꯛ ꯀꯪꯗꯔꯝꯃꯤꯕ ꯑꯗꯨꯝ ꯍꯥꯏꯗꯤ ꯑ ꯔꯤꯒꯨꯂꯔꯂꯤ ꯄꯥꯒꯦꯔꯥ ꯄꯥꯔꯣꯏꯒꯦꯔꯥ ꯑꯗꯨꯝ ꯇꯨꯝꯕ ꯆꯥꯕ ꯆꯥꯡ ꯅꯥꯏꯔꯛꯄꯒꯤ ꯑꯗꯨꯒ ꯍꯥꯏꯗꯤ ꯑꯃ ꯕꯣꯔꯗꯤꯡ ꯂꯩꯕꯁꯤꯗꯕꯨ ꯑꯗꯨꯝ ꯑꯣꯖꯥ ꯁꯦꯟꯅꯩꯅꯀꯣ
ꯃꯥꯅꯦ
ꯑꯗꯨꯒ ꯈꯔ ꯀꯪꯗꯔꯝꯕ ꯃꯥꯜꯂꯦ ꯑꯗꯨꯗꯒꯤ ꯑꯃꯨꯛ ꯍꯣꯁꯇꯦꯜꯗꯒꯤ ꯊꯣꯛꯂꯛꯏꯅꯦꯅ ꯊꯥ ꯑꯍꯨꯝ ꯃꯔꯤꯗꯤ ꯑꯗꯨꯝ ꯁ꯭ꯀꯨꯜ ꯀꯥꯗꯦꯗꯅ ꯑꯦꯛꯖꯥꯝ ꯍꯥꯏꯗꯣꯛꯄ ꯉꯥꯏꯕꯗꯣ ꯑꯗꯨꯒꯤꯗ ꯑꯃꯨꯛ ꯆꯥꯕꯒ ꯇꯨꯝꯕꯒ ꯐꯣꯟ ꯌꯦꯡꯕꯒ ꯇꯧꯔ ꯂꯩꯕꯩ ꯀꯥꯝꯈꯠꯂꯦꯗꯒꯤ ꯑꯗꯒꯤ ꯑꯗꯨꯗꯒꯤ ꯃꯨꯛ ꯀ꯭ꯂꯥꯁ ꯏꯜꯂꯚꯦꯜ ꯇꯨꯋꯦꯜꯐ ꯑꯗꯨꯝ ꯆꯠꯊꯣꯛ ꯆꯁꯤꯟ ꯇꯧꯕꯒꯤ ꯈ ꯃꯨꯛ ꯍꯥꯏꯗꯤ ꯍꯧꯖꯤꯛꯀꯤ ꯅꯣꯔꯝꯕꯗꯒꯤ ꯈꯤꯇꯪ ꯑꯃꯨꯛ ꯄꯗꯔꯛꯄꯗꯣ
ꯎꯝ
ꯑꯗꯨꯒ ꯀ꯭ꯂꯥꯁ ꯇꯨꯋꯦꯜꯕ ꯂꯣꯏꯔꯦ ꯆꯞ ꯃꯥꯟꯅꯅ ꯊꯥ ꯑꯃꯅꯤ ꯌꯨꯝ ꯂꯩꯕꯒꯤꯗꯨꯗꯁꯨ ꯀꯥꯝꯈꯠꯂꯤ ꯏꯁꯥꯁꯦ ꯑꯗꯨꯝ ꯇꯨꯝꯕ ꯆꯥꯕ ꯇꯧꯕꯗꯣ
ꯑꯗꯣ ꯀꯃꯥꯏ ꯇꯧꯔꯤꯅꯣ ꯍꯥꯏꯕ ꯅꯣꯏꯁꯤꯅ ꯀꯃꯥꯏꯅ ꯇꯧꯔꯤꯅꯣ ꯄꯪ ꯅꯣꯏꯗ ꯅꯣꯏ ꯍꯥꯏꯕ
ꯑꯥ ꯍ ꯍ ꯍ ꯑꯩꯗꯤ ꯇꯨꯝꯕꯁꯨ ꯀꯜꯂꯦꯕ ꯍꯥꯏ ꯑ ꯍ ꯍꯍꯄꯄꯄ
ꯀꯣꯂꯦꯖ ꯍꯦꯛ ꯍꯜꯂꯛꯄꯒ ꯇꯨꯝꯕꯒ ꯄꯨꯡ ꯃꯔꯤꯗ ꯍꯧꯒꯠꯂꯤꯅꯤ ꯀꯩꯅꯣ
ꯎꯪꯍꯦ ꯍꯧ ꯑꯩꯁꯨ ꯑꯗꯨꯝ ꯇꯨꯝ ꯇꯨꯝꯒꯜ ꯑ ꯇꯨꯝꯒꯟꯕꯁꯦ ꯑꯩꯁꯦ ꯅꯨꯡꯗꯥꯡꯋꯥꯏꯔꯝꯒꯨꯝꯕꯁꯦ ꯌꯥꯝ ꯇꯨꯝꯒꯜꯂꯦꯕ
ꯎꯝ ꯅꯨꯡꯗꯥꯡ ꯋꯥꯏꯔꯝ ꯇꯨꯝꯕꯁꯦ ꯅꯨꯡꯗꯤ ꯅꯨꯡꯉꯥꯏꯗꯣ ꯃꯤꯅꯗꯤ ꯐꯠꯇꯦ ꯐꯠꯇꯦ ꯐꯠꯇꯦꯗꯤ ꯍꯥꯏꯗ꯭ꯔꯥ ꯍꯥꯏꯗꯤ ꯏꯁꯥ ꯅꯝꯖꯤꯜꯂꯤ ꯍꯥꯏꯕꯅꯦꯕ
ꯍꯣꯏ
ꯑꯗꯣ ꯅꯨꯡꯗꯤꯟ ꯇꯨꯝꯕꯩ ꯃꯍꯥꯎꯁꯦ ꯃꯣꯏꯅ ꯈꯪꯗ꯭ꯔꯦ
ꯈꯪꯗ꯭ꯔꯦ ꯍꯦ ꯍꯦ ꯑꯁ ꯈꯣꯏ ꯕꯣꯛꯅꯒ ꯉꯥꯡꯕꯁꯤ ꯉꯥꯡꯕꯁꯤꯗꯤ ꯅꯨꯡꯊꯤꯟ ꯇꯨꯡꯁꯤꯟꯒꯅꯨ ꯑꯁ ꯑꯥ ꯅꯁꯥ ꯗꯥꯥ ꯐꯠꯂꯣꯏ ꯈꯣꯠꯂꯣꯏ ꯑꯗꯩ ꯑꯌꯨꯛꯁꯨ ꯌꯥꯝ ꯇꯨꯝꯕ ꯀꯠꯂꯦꯕ ꯑꯗꯨꯒ ꯅꯨꯡꯗꯥ ꯗꯅ ꯁꯨꯛꯇꯨꯝ ꯇꯨꯝꯗꯕ ꯑꯩꯁꯦ
ꯑꯣ
ꯃꯥ ꯗ ꯉꯥꯎꯔꯤꯅꯦꯅ ꯆꯦꯗꯤ ꯗ꯭ꯔꯃꯥ ꯌꯦꯡꯕ꯭ꯔꯥ
ꯌꯦꯉꯝꯃꯦ ꯑꯩꯗꯤꯅꯦ ꯀꯩꯅꯣ ꯃꯨꯠ ꯃꯨꯠ ꯀꯤ ꯃꯇꯨꯡ ꯏꯜꯂꯦ ꯑꯩꯅꯒ ꯄꯥꯝꯕ ꯗ꯭ꯔꯃꯥ ꯍꯥꯏꯗꯤ ꯍꯤꯠ ꯐꯅꯌꯥꯝ ꯆꯠꯂꯒꯁꯨ ꯑꯩꯅ ꯌꯦꯡꯅꯤꯡꯗ꯭ꯔꯗꯤ ꯌꯦꯡꯗꯦꯕꯀꯣ
ꯑꯥ
ꯑꯗꯨꯒ ꯑꯩꯅ ꯌꯦꯡꯅꯤꯡꯕ ꯋꯥꯔꯤꯁꯦ ꯈꯤꯇꯪ ꯏꯟꯇꯔꯦꯁ ꯂꯩꯕ ꯑꯣꯏꯔꯗꯤ ꯌꯦꯡꯉꯦ ꯑꯗꯣ ꯑꯁ ꯍꯥꯟꯅꯗꯤ ꯀꯦꯁꯦꯠ ꯂꯩ ꯂꯩꯗꯅ ꯌꯦꯡꯉꯝꯃꯤ ꯈꯣꯏꯅ ꯊꯥꯢꯅ ꯑꯉꯥꯡ ꯑꯣꯢꯔꯤꯉꯩꯗ ꯍꯧꯖꯤꯛꯇꯤ ꯈꯔꯕꯨ ꯍꯜꯂꯦ ꯑꯩ ꯗ꯭ꯔꯃꯥ ꯌꯦꯡꯕ
ꯈꯣꯏꯆꯦ ꯍꯣꯏꯒ ꯌꯥꯝ ꯌꯦꯉꯝꯃꯦ ꯗꯤꯛꯁꯦꯇ
ꯍꯣꯏ ꯗꯤꯛꯁꯇꯒ ꯇꯧꯔ ꯑꯦꯄꯤꯁꯣꯠ ꯑꯦꯄꯤꯁꯣꯠꯀ ꯂꯩꯔꯒ ꯌꯦꯡꯕꯗꯣ ꯑꯁ ꯑꯗꯨ ꯃꯇꯝꯗꯗꯤ ꯀꯣꯔꯤꯌꯟ ꯗ꯭ꯔꯃ ꯊꯥꯗꯤ ꯀꯩꯅꯣ
ꯑꯗꯣ ꯀꯣꯔꯤꯌꯟ ꯗ꯭ꯔꯃꯥ ꯌꯦꯡꯕꯁꯦ ꯑꯗꯨ ꯏꯪꯂꯤꯁ ꯀꯨꯝ ꯏꯝꯄ꯭ꯔꯨꯞꯚꯇꯤ ꯑꯣꯏꯗꯤ ꯑꯣꯏꯕꯅꯦ
ꯑꯣꯏꯌꯦ ꯑꯗꯨꯗꯩ ꯀꯩꯅꯣ ꯁꯞꯇꯥꯏꯇꯜꯗꯣ ꯃꯣꯏꯒꯤ ꯁꯞꯇꯥꯏꯇꯜꯗꯣ ꯄꯥꯅꯕ ꯍꯣꯠꯅꯕꯗ ꯑꯗꯨꯝ ꯅꯨꯡꯉꯥꯏ ꯐꯅꯌꯥꯝ
ꯑꯗꯣ ꯍꯧꯖꯤꯛꯁꯤꯅ ꯑꯃꯨꯛ ꯑꯗꯣ ꯑꯩꯗꯤ ꯑꯗꯨꯝ ꯑꯥ ꯋꯥꯔꯤ ꯀꯩꯀꯩꯗꯤ ꯇꯥꯗꯦꯕꯀꯣ ꯑꯩꯒꯤ ꯑꯣꯏꯅꯗꯤ ꯑꯗꯨꯒ ꯁꯥꯏꯅ ꯌꯥꯝ ꯌꯦꯡꯉꯦ ꯑꯗꯨꯝ ꯑꯁ ꯈꯪꯗꯦ ꯅꯨꯡꯗꯥꯡꯁꯦ ꯁꯨꯛ ꯀꯥ ꯑꯃ ꯅꯣꯡꯉꯥꯜꯂꯛꯄꯗꯣ ꯒ꯭ꯌꯥꯟ ꯇꯥꯔꯛꯄꯗ ꯌꯦ ꯌꯦꯟ ꯈꯣꯡꯉꯛꯄꯗꯣ ꯑꯗꯨꯃꯥꯏꯅ ꯑꯗꯨꯝ ꯑꯣꯏꯕ ꯑꯩꯁꯦ ꯍꯣꯏ ꯑꯗꯨꯃꯥꯏꯅ ꯇꯧ ꯑꯗꯨꯒ ꯑꯩ ꯍꯥꯏꯗꯤ ꯃꯨꯛ ꯇꯨꯝꯃꯨꯗꯕꯒꯤ ꯃꯨꯛ ꯑꯌꯨꯛꯇ ꯑꯗꯨꯝ ꯇꯨꯝꯕꯗꯣ ꯑꯗꯨꯅ ꯑꯃꯨꯛ ꯄꯨꯝꯒꯩ ꯑꯃꯨꯛ ꯄꯨꯡ ꯑꯥ ꯅꯤꯄꯥꯜ ꯃꯥꯄꯜ ꯑꯗ꯭ꯋꯥꯏ ꯑꯃꯨꯛ ꯇꯨꯝꯗꯣꯏꯅꯦꯕ ꯍꯥꯟꯅ ꯌꯥꯝ ꯇꯧꯔꯝꯃꯤꯁꯦ ꯑꯗꯨ ꯑꯩꯈꯣꯏꯕꯣꯛꯅ ꯆꯪꯉꯛꯑꯒ ꯈꯣꯏ ꯃꯥꯅ ꯑꯃꯨꯛ ꯉꯥꯡꯉꯅꯤ ꯉꯥꯡꯉꯅꯤ ꯉꯥꯡꯉꯅꯤ ꯑꯗꯨꯝ ꯇꯨꯝꯅꯤꯡꯕꯩ ꯃꯌꯥꯏꯅ ꯗꯨꯝ ꯇꯨꯝꯖꯟꯕꯗꯣ ꯇꯨꯝꯍꯧꯗ꯭ꯔꯝꯅꯤꯅ
ꯑꯌꯨꯛꯅꯦ ꯊꯦꯡꯅ ꯍꯧꯒ ꯋꯥꯕꯅꯦꯕ ꯑꯩꯖꯨ ꯌꯥꯝ ꯇꯧꯔꯝꯃꯦ ꯊꯥꯏ ꯉ ꯑꯗꯣ ꯍꯧꯖꯤꯛꯇꯤ ꯄꯨꯡ ꯇꯔꯥ ꯍꯦꯛ ꯇꯥꯕꯒ ꯚꯣꯞ ꯂꯥꯎ ꯇꯥꯔꯦ ꯉꯔꯥꯡ ꯕꯤꯁꯣꯌꯥꯅ ꯄꯨꯡ ꯇꯔꯥ ꯑꯗꯥꯢ ꯇꯥꯔꯀꯥꯟꯗ ꯅꯪꯒ ꯋꯥꯔꯤ ꯁꯥꯟꯅ ꯃꯥꯜꯂꯦꯕ
ꯑꯥ ꯁꯥꯅꯩ
ꯄꯨꯡ ꯇꯔꯥꯗꯔ ꯇꯔꯥ ꯃꯈꯥꯏꯗꯔ ꯀꯩꯅꯣ ꯋꯥꯔꯤ ꯁꯥꯟꯅꯁꯦ ꯍꯥꯏꯔꯦ ꯑꯩꯅ ꯚꯤꯁꯣꯌꯥ ꯑꯩ ꯌꯥꯝ ꯋꯥꯔꯦ ꯉꯁꯤꯗꯤ ꯉꯔꯥꯡꯁꯨ ꯑꯦꯛꯖꯥꯝ ꯂꯣꯏꯗ ꯉꯥꯏꯔꯤꯕ ꯑꯩꯗꯣ
ꯑꯥ
ꯑꯗꯩ ꯑꯩꯅ ꯌꯥꯝ ꯋꯥꯔꯦ ꯍꯌꯦꯡ ꯑꯗꯨꯝ ꯁꯥꯟꯅꯔ ꯖꯦꯗꯅꯦ ꯄꯨꯡ ꯇꯔꯥ ꯍꯦꯛ ꯇꯥꯔꯗꯤ ꯑꯩꯗꯤ ꯌꯥꯗꯦꯕ ꯍꯥꯎ ꯑꯣ ꯊꯝꯃꯒꯦ ꯊꯝꯃꯒꯦ
ꯑꯣ